ꯑꯂꯥꯎꯗꯤꯟ
ꯇꯥꯏꯌꯦ
ꯀꯩꯗꯧꯔꯤꯅꯣ
ꯑꯩ ꯍꯧꯖꯤꯛ ꯃꯄꯥꯟꯗ ꯖꯤꯝ ꯁꯥꯟꯅꯩ
ꯀꯩ ꯌꯥꯔꯦ ꯌꯥꯔꯦ ꯀꯩꯒꯤꯅꯣ ꯕꯣꯜꯗꯤ ꯌꯥꯝ ꯊꯦꯡꯅ ꯁꯥꯟꯅꯩꯁꯦ
ꯑꯩꯗꯤ ꯖꯤꯝ ꯁꯥꯟꯅꯕ ꯃꯇꯝꯗ ꯉꯟꯅ ꯁꯥꯟꯅꯕ ꯀꯥꯟ ꯑꯩ ꯍꯛꯆꯥꯡꯅ ꯀꯥꯟꯅꯕ ꯐꯪꯗꯦꯕꯀꯣ ꯑꯩꯗꯤ ꯊꯦꯡꯅ ꯁꯥꯟꯅꯔꯗꯤ ꯄꯨꯛꯅꯤꯡ ꯆꯪꯉ ꯑꯗꯨꯝ ꯁꯥꯟꯅꯩꯕ ꯑꯩ ꯊꯥꯕꯛ ꯇꯧꯕ ꯃꯇꯝꯗ ꯄꯨꯛꯅꯤꯡ ꯆꯪꯅ ꯇꯧꯕꯅꯦꯕ ꯑꯩꯗꯤ
ꯍꯣꯏ ꯏꯁꯥ ꯏꯁꯥꯒꯤ ꯑꯄꯥꯝꯕꯅꯤꯗ ꯑꯗꯨꯗꯤ
ꯑꯥ
ꯏꯁꯥ ꯏꯁꯥꯒꯤ ꯑꯄꯥꯝꯕꯅꯦꯕ
ꯍꯣꯏ ꯍꯣꯏ ꯍꯣꯏ ꯇꯥꯏ ꯇꯥꯏ
ꯑꯁ
ꯕ꯭ꯔꯣꯁꯦ ꯅꯥ ꯄꯪꯕꯒꯤ ꯂꯥꯏꯅꯒꯨꯝꯕ ꯂꯩꯕ꯭ꯔꯥ
ꯂꯩꯇꯦ ꯂꯩꯇꯦ
ꯑꯣ ꯑꯁꯤ ꯋꯥꯔꯤ ꯋꯥꯔꯤ ꯑꯗꯨꯝ ꯁꯥꯟꯅꯁꯤꯔꯣ
ꯍꯣꯢ ꯋꯥꯔꯤ ꯑꯃ ꯂꯤꯕꯤꯌꯣꯅꯦ ꯅꯪ ꯈꯪꯕ꯫
ꯋꯥꯔꯤ ꯑꯃ ꯂꯤꯕꯤꯒꯦꯀꯣ꯫
ꯍꯣꯏ ꯍꯣꯏ ꯍꯣꯏ ꯇꯞꯅ ꯇꯞꯅ ꯂꯤꯕꯤꯌꯣ ꯍꯣꯢ
ꯍꯣꯏ ꯑꯁꯤꯗꯤ ꯅꯣꯛꯄꯒꯤ ꯋꯥꯔꯤ ꯅꯠꯇ꯭ꯔꯦꯀꯣ꯫
ꯍꯣꯏ ꯍꯣꯏ ꯎꯝ꯫
ꯑꯥ ꯑꯣ ꯅꯣꯡꯃꯁꯤ ꯂꯥꯏꯔꯕ ꯂꯥꯢꯔ ꯂꯥꯢ ꯂꯥꯢ ꯌꯥꯝ ꯂꯥꯏꯔꯕ ꯅꯨꯄꯥ ꯑꯃ ꯎꯝ ꯌꯥꯝ ꯂꯥꯏꯔ ꯑꯣꯏꯔꯁꯨ ꯑꯗꯨꯕꯨ ꯃꯥꯥꯏ ꯄꯨꯛꯆꯦꯜꯗꯨ ꯌꯥꯝ ꯆꯥꯎꯕ ꯅꯨꯄꯥ ꯑꯃ ꯂꯩꯔꯝꯃꯦꯕ꯫
ꯍꯣꯏ꯫
ꯅꯨꯄꯥ ꯑꯃ ꯂꯩꯕ ꯃꯇꯝꯗ ꯃꯥꯁꯦ ꯃꯊꯟꯇꯁꯨ ꯂꯩꯕꯅꯦꯕ꯫
ꯍꯣꯏ꯫
ꯑꯗꯨꯒ ꯅꯣꯡꯃꯁꯦ꯫
ꯍꯣꯏ꯫
ꯂꯝ ꯀꯣꯏꯕ ꯅꯨꯄꯥ ꯑꯃ ꯃꯥꯒꯤ ꯌꯨꯝꯗ ꯆꯪꯂꯛꯑꯦꯕ꯫
ꯍꯣꯏ ꯍꯣꯏ꯫
ꯂꯝ ꯀꯣꯏꯕ ꯅꯨꯄꯥꯗꯨꯅ ꯀꯩ ꯍꯥꯏꯔꯛꯀꯦ ꯍꯥꯏ ꯀꯥꯟꯗꯀꯣ ꯑꯣ ꯑꯣ ꯀꯩ ꯍꯥꯏꯁꯤꯔꯥ ꯍꯦꯟ ꯄꯟ ꯂꯝ ꯀꯣꯏꯕ ꯅꯨꯄꯥꯗꯣ ꯑꯍꯟꯅꯦꯕ ꯃꯥ ꯌꯥꯝ ꯍꯜꯂꯣ ꯍꯜꯂꯣ ꯇꯥꯔꯕ꯭ꯔꯣ꯫ ꯍꯜꯂꯣ꯫ ꯅꯪ ꯈꯣꯟꯖꯦꯜ ꯇꯥꯗ꯭ꯔꯦꯕ꯫ ꯍꯜꯂꯣ꯫